ꯍꯜꯂꯣ ꯇꯥꯕ꯭ꯔꯣ
ꯇꯥꯔꯤꯕ꯭ꯔꯣ
ꯇꯥꯕꯔꯣ
ꯍꯜꯂꯣ ꯇꯥꯏ ꯇꯥꯏ ꯍꯥꯥ
ꯇꯥꯔꯕꯣ
ꯇꯥꯏꯌꯦ ꯇꯥꯏꯌꯦ ꯇꯥꯔꯦ
ꯑꯁ
ꯅꯪꯗꯦ
ꯑꯣ ꯑꯣꯏ ꯇꯥꯔꯗꯤ ꯐꯔꯦ ꯑꯩ ꯇꯥꯔꯦ ꯇꯥꯔꯦ
ꯂꯩꯁꯥ ꯂꯩꯁꯥꯕꯤ ꯂꯩꯁꯥꯕꯤ ꯁꯛ ꯐꯖꯕꯤ ꯈꯣꯟꯗꯤ ꯈꯣꯟꯖꯦꯜ ꯇꯥꯔꯦ꯫
ꯑꯠꯆꯥ ꯐꯖꯟꯗꯤ
ꯑꯪ ꯀꯌꯥꯠ ꯑꯠꯆꯥ ꯀꯥꯏꯅ ꯆꯥꯛ ꯆꯥꯔ꯭ꯕꯣ
ꯆꯥꯗ꯭ꯔꯤꯗ ꯑꯩꯗꯤ ꯑꯉꯥꯡ ꯄꯥꯝꯃꯤ
ꯅꯪ ꯉꯁꯥꯏ ꯆꯥꯒꯦ ꯇꯧꯕꯗꯣ ꯑꯉꯥꯡ ꯑꯃꯨꯛꯀ
ꯑꯣ ꯑꯉꯥꯡꯗꯣ ꯀꯞꯄ ꯍꯧꯔꯦ ꯑꯩ ꯅꯨꯡꯁꯤꯕ ꯃꯥꯜꯂꯦ
ꯑꯩꯁꯨ ꯈꯜꯂꯦꯕ ꯑꯩ ꯂꯩ ꯃꯅꯨꯡ ꯑꯩ ꯑꯩ ꯂꯩꯐꯝꯗꯨ ꯃꯅꯨꯡꯗ ꯅꯦꯠ ꯋꯥꯛ ꯌꯥꯝ ꯅꯨꯡꯉꯥꯏꯇꯦꯕ
ꯑꯠꯆꯥ ꯀꯔꯤꯒꯤꯔꯣ ꯀꯩ ꯀꯩ ꯅꯪ ꯀꯩ ꯁꯤꯝꯔꯣꯅ
ꯑꯦꯔꯇꯦꯜꯅꯦ ꯈꫭꯏꯁꯥꯏꯒꯤꯅꯦ ꯅꯦꯠꯋꯥꯛ ꯅꯦꯠꯋꯥꯛ ꯅꯨꯡꯉꯥꯏꯇꯕꯅꯦ ꯅꯣꯏꯒꯤ ꯐꯣꯟꯁꯦ ꯑꯐꯕ ꯑꯣꯏꯕꯅꯤꯅꯀꯣ ꯈꫭꯏꯗꯤ ꯐꯣꯟ ꯐꯣꯟ ꯑꯍꯣꯡꯕ ꯑꯣꯏꯕꯅꯤꯅ ꯌꯥꯗꯦꯅꯦ ꯍꯦꯛꯇ
ꯀꯣꯜꯕꯨ ꯇꯧꯕ ꯌꯥꯔꯗꯤ ꯌꯥꯔꯦꯗ ꯀꯔꯤ ꯑꯍꯣꯡꯕ ꯑꯇꯥꯡꯕ
ꯍꯣꯏꯗ ꯑꯩꯁꯨ ꯑꯗꯨꯃꯥꯏꯅ ꯈꯜ ꯑꯩꯁꯨ ꯑꯗꯨꯃꯥꯏꯅ ꯈꯜꯂꯦ꯫
ꯆꯝꯅꯥ ꯍꯤꯡꯕꯅ ꯐꯕꯅꯦ ꯁꯦꯁ
ꯃꯥꯅꯦ ꯃꯥ ꯀꯩ ꯃꯊꯦꯜ ꯊꯣꯡꯉꯤ ꯊꯣꯡꯉꯤ ꯅꯧ ꯆꯥꯔꯦ ꯉꯁꯥꯏꯅ ꯆꯥꯈ꯭ꯔꯦꯗ ꯗ꯭ꯌꯨꯇꯤ ꯂꯣꯏꯔꯒ ꯄꯨꯡ ꯇꯔꯨꯛ ꯂꯣꯏꯕꯗꯣ ꯗ꯭ꯔꯦꯁ ꯍꯣꯡꯗꯕꯤꯗ ꯀꯩꯅꯣ ꯑꯩ ꯂꯩꯐꯝꯗ ꯆꯪꯗꯕꯤꯗ ꯀꯤꯠꯆꯟꯗ ꯆꯠꯂꯒ ꯆꯥꯔꯒ ꯂꯥꯛꯂꯩ ꯌꯥꯝ ꯉꯟꯅꯥ ꯍꫭꯔꯦꯟ ꯃꯨꯛꯂꯥꯝ ꯍꫭꯔꯦꯟꯃꯨꯛ ꯂꯥꯝꯃꯛꯀꯥꯗꯨꯏꯔꯥ ꯈꯪꯗꯦ ꯈꯣꯡꯗ꯭ꯔꯨꯝ
ꯑꯆꯥꯄꯣꯠ ꯂꯥꯏ ꯂꯩꯔꯒ ꯊꯝꯃꯨꯅꯦ꯫
ꯍꯣꯏ ꯑꯆꯥꯄꯣꯠ ꯂꯩꯔꯒ ꯊꯝꯒꯦ ꯉꯁꯤꯗꯤ ꯂꯩꯗ꯭ꯔꯦ꯫
ꯎꯝ ꯑꯗꯣ ꯊꯝꯃꯣ ꯅꯪ ꯆꯥꯛ ꯂꯥꯝꯃ ꯀꯥꯟꯗ
ꯎꯝ ꯂꯥꯝꯃ ꯀꯥꯟꯗ ꯆꯥꯅꯕꯀꯣ
ꯎꯝ꯫
ꯉꯁꯤꯁꯦ ꯑꯩ ꯗꯨꯇꯤ ꯉꯟꯅꯥ ꯂꯣꯏꯌꯦꯕꯀꯣ
ꯐꯖ
ꯍꯣꯏ ꯑꯁ ꯉꯁꯤ ꯐꯅꯥ ꯌꯥꯝ ꯆꯥꯏꯗ ꯍꯌꯦꯡ ꯑꯩ ꯍꯌꯦꯡ ꯑꯌꯨꯛ ꯇ ꯄꯨꯡ ꯇꯔꯨꯛ ꯑꯃꯨꯛ ꯆꯪꯉꯥ ꯇꯨꯝꯅꯤ ꯐꯌꯦꯡ ꯄꯨꯡ ꯀꯩꯅꫭꯗ ꯑꯃꯨꯛ ꯆꯥꯗꯣꯏꯕ ꯃꯥꯄꯜ ꯃꯈꯥꯏ ꯑꯗꯥꯏꯗ
ꯅꯪꯗꯤ
ꯍꯧꯖꯤꯛ ꯗ꯭ꯌꯨꯇꯤ ꯑꯣꯏꯕ꯭ꯔꯥ ꯅ
ꯗ꯭ꯌꯨꯇꯤ ꯅꯠꯇꯦ ꯗ꯭ꯌꯨꯇꯤ ꯉꯁꯥꯏ ꯄꯨꯡ ꯇꯔꯨꯛꯇ ꯂꯣꯏꯔꯦ ꯂꯣꯏꯔꯒ ꯍꯣꯔꯦꯟ ꯄꯨꯡ ꯑꯅꯤꯗ ꯑꯃꯨꯛ ꯊꯣꯛꯇꯣꯏꯅꯦ ꯍꯣꯏ ꯑꯁ ꯈꯔ ꯈꯔ ꯈꯔ ꯈꯔ ꯈꯪꯕ ꯍꯧꯔꯦꯀꯣ
ꯈꯪꯉꯦꯍꯦ ꯈꯪꯈ꯭ꯔꯦ ꯄꯨꯡ ꯑꯅꯤꯗ ꯄꯨꯡ ꯑꯅꯤꯗ ꯇꯧꯔꯒ ꯑ ꯂꯣꯏꯕꯗꯣ ꯄꯨꯡ ꯑ ꯑꯩꯠ ꯇꯔꯦꯠ ꯅꯤꯄꯥꯜ ꯀꯣ
ꯁꯤꯛꯁ ꯁꯤꯛꯁ ꯇꯔꯨꯛꯇ ꯇꯔꯨꯛꯇ ꯇꯔꯨꯛꯇ ꯂꯥꯜꯂꯒ ꯍꯥꯏ ꯀꯣꯒꯅꯦ ꯁꯩꯁꯥꯅꯤꯗ
ꯈꯪꯗ ꯈꯥꯎꯉꯅꯦꯦ ꯄꯄ ꯎ ꯇ ꯇꯦ ꯇꯅꯦ
ꯗꯗ ꯈꯪꯗꯤ ꯈꯥꯡꯉꯦ ꯀꯥꯏꯅ
ꯑ ꯄꯨꯡ ꯇꯔꯨꯛꯇ ꯑꯣ ꯑꯩ ꯑꯁ ꯑꯩ ꯎ ꯁꯣꯏꯈꯤꯕꯅꯦ ꯄꯨꯡ ꯇꯔꯨꯛꯇ ꯑ ꯂꯣꯏꯔꯒ ꯅꯪ ꯄꯨꯡ ꯇꯔꯦꯠ ꯃꯥ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯅꯤꯄꯜꯗ ꯍꯧꯒꯠꯇꯣꯏꯕ
ꯑ ꯍꯣꯏ ꯅꯤꯄꯥꯜꯗ ꯍꯧꯒꯠꯇꯣꯏꯅꯦ ꯅꯤꯄꯥꯜ ꯊꯕꯛ ꯂꯩꯇꯒ ꯅꯤꯄꯥꯥꯟ ꯃꯈꯥꯏ ꯍꯧꯒꯠꯇꯣꯏꯅꯦ ꯍꯌꯦꯡ ꯍꯣꯏ ꯁꯤ ꯍꯣꯏ ꯂꯥꯛꯀꯗꯕꯗꯣ ꯑꯗꯨꯣ ꯂꯥꯛꯀꯅꯤ ꯍꯥꯏꯕꯅꯤ ꯄꯨꯡ ꯄꯥꯟꯗꯥꯏꯗ ꯍꯧꯒꯠ ꯍꯧꯒꯠꯂꯒ ꯉꯟꯅ ꯀꯩꯅꯣ ꯊꯣꯛꯇꯣꯏꯅꯤ
ꯑꯩꯁ ꯊꯣꯛꯇꯣꯏꯅꯦ ꯑꯩꯣꯏꯁꯨ ꯂꯥꯛꯀꯅꯤ ꯍꯌꯦꯡ
ꯍꯣꯏ ꯍꯣꯏ ꯇꯤꯀꯦꯠ ꯅ ꯄꯨꯡ ꯀꯌꯥꯗ ꯂꯥꯛꯀꯣꯏꯅꯣ ꯑꯩꯕꯨꯗꯤ ꯉꯟꯅ ꯊꯣꯛꯑꯒ ꯇꯤꯛꯀꯦꯠ ꯀꯛꯀꯗꯣꯏꯅꯦ ꯅꯪ ꯍꯌꯦꯡ ꯄꯨꯡ ꯀꯌꯥ ꯂꯥꯛꯇꯣꯏꯅꯣ
ꯄꯨꯡ ꯄꯨꯡ ꯍꯥꯏ ꯇꯤꯛꯀꯦꯠ ꯀꯛꯇ꯭ꯔꯁꯨ ꯌꯥꯗꯧ ꯃꯥꯜꯂꯦꯗ ꯑꯩꯈꯣꯏꯒꯤꯗꯤ ꯅꯍꯥꯟꯁꯨ ꯀꯛꯀꯦꯗꯅ
ꯀꯛꯀꯗꯣꯃꯤꯅ ꯀꯛꯄꯤꯔꯀꯣ ꯀꯛꯄꯤꯤꯗ ꯅꯠꯇꯦ ꯆꯍꯤ ꯌꯥꯅꯤ
ꯀꯄꯤ ꯍꯧ ꯑꯗꯨꯗꯤ ꯑꯩꯅ ꯍꯥꯏꯗꯤ ꯀꯩꯅꯣ ꯇꯀꯦꯟ ꯂꯧꯎꯗꯣ ꯇꯣꯀꯦꯟ ꯍꯥꯏꯌ ꯇꯣꯀꯦ ꯂꯧꯎꯗ
ꯍ ꯇ ꯀꯩꯅꯂꯣ ꯇ ꯀꯩꯅꯣ ꯑꯩ ꯑꯩ ꯅ ꯅꯣꯏ ꯑꯍꯥꯟꯕ ꯀꯛꯇ ꯇꯣꯀꯦꯟ ꯂꯧꯔꯣ
ꯑꯥ
ꯅꯠꯇꯦ ꯑꯩ ꯀꯛꯄꯗꯨꯗꯤ ꯀꯩꯅꯣꯒꯤꯅꯦ ꯏꯁ꯭ꯇꯥꯐꯀꯤ ꯀꯥꯎꯟꯇꯔ ꯑꯣꯏꯕꯒꯤꯅꯦ ꯑꯩꯈꯣꯏꯒꯤ ꯁ꯭ꯇꯥꯐꯀꯤꯗꯤ ꯃꯤꯁꯨ ꯀꯣꯝꯃꯤꯅꯤꯅ ꯇꯣꯀꯦꯟ ꯂꯧꯗꯦꯕ
ꯑꯣ ꯑꯣ ꯑꯣ
ꯏꯁ꯭ꯇꯥꯞ ꯀꯥꯎꯟꯇꯔ ꯑꯣꯏꯕꯒꯤꯅꯦꯕ
ꯎ ꯑꯗꯣ ꯅꯪ ꯑꯩꯈꯣꯏꯒꯤꯁꯨ ꯀꯥꯛꯄꯤꯔꯣ ꯑꯗꯨꯗꯤ
ꯍꯣꯏ ꯑꯗꯨꯒꯤ ꯀꯩꯅꯣꯗꯣ ꯐꯣꯇꯣꯗꯣ ꯐꯣꯟ ꯐꯣꯟꯗ ꯀꯥꯞꯄꯒ ꯋꯥꯠꯆꯄ ꯊꯥꯔꯛꯑꯣ ꯍꯌꯦꯡ ꯀꯛꯑꯒꯅꯦ
ꯅꯍꯥꯟ ꯄꯥꯏꯕ ꯆꯦꯗꯨꯔꯣ
ꯍꯣꯏ ꯅꯍꯥꯟ ꯀꯛꯄꯒꯤꯅꯦ ꯑꯗꯨꯗꯣ ꯀꯥꯞꯄꯒ ꯊꯥꯔꯛꯑꯣ ꯑꯩ ꯇꯤꯀꯦꯠ ꯂꯧꯔꯒ ꯄꯦꯗꯤꯌꯥꯒꯤ ꯀꯥꯎꯟꯇꯔꯗ ꯊꯥꯖꯤꯜꯂꯝꯃꯒꯦ ꯑꯗꯨꯝ ꯂꯥꯛꯑꯣ
ꯎꯝ
ꯉꯟꯅ ꯊꯥꯖꯤꯜꯂꯒ ꯉꯟꯅ ꯁꯦꯔꯤꯦꯜꯗꯣ ꯉꯟꯅ ꯇꯥꯕꯅꯦꯕ ꯏ ꯑꯩ ꯍꯌꯦꯡꯒ ꯅꯠꯇ꯭ꯔꯅꯦ
ꯉꯟꯗ꯭ꯔꯁꯨ ꯌꯥ ꯍꯧꯒꯠꯄꯗ
ꯅꯠꯇꯦ ꯅꯣꯏ ꯍꯣꯏ ꯍꯣꯏ ꯅꯪ ꯅꯪ ꯊꯦꯡꯅ ꯂꯥꯛꯀꯦꯔꯥ ꯂꯥꯛꯑꯦꯔꯥ ꯀꯩꯅꯣ ꯇꯧꯔꯣ ꯑꯗꯨꯝ ꯊꯥꯔꯛ ꯀꯛꯒꯅ ꯊꯥꯖꯤꯟꯕꯤꯔꯃꯒꯦ ꯍꯥꯏꯗꯤ ꯅꯪꯅ ꯍꯌꯦꯡ ꯂꯥꯛꯑꯒ ꯃꯤ ꯀꯩꯒꯨꯝꯕ ꯃꯤ ꯃꯤ ꯌꯥꯏ ꯃꯤ ꯌꯥꯝꯃꯝꯃꯥꯗꯤ ꯇꯣꯀꯦꯟ ꯑꯃꯨꯛ ꯂꯧꯅꯤ ꯈꯣꯠꯀꯥꯅꯤ ꯑꯗꯨ ꯇꯧꯋꯦꯕ ꯅꯣꯏ ꯀ꯭ꯌꯨ ꯑꯗꯨꯝ ꯂꯦꯞꯅꯅꯦꯕꯀꯣ
ꯍꯣꯏ ꯑꯁ ꯅꯪ ꯂꯩꯕꯒꯤ ꯌꯥꯝ ꯅꯨꯡꯉꯥꯏꯖꯔꯦ ꯑꯈꯣꯏꯗꯤ ꯌꯥꯝ ꯀꯣꯝꯈ꯭ꯔꯦ ꯇꯥꯁꯦꯡꯅ
ꯅꯨꯡꯉꯥꯏ ꯅꯨꯡꯉꯥꯏꯔꯝꯃꯣꯏꯗ ꯑꯩ ꯍꯌꯦꯡ ꯔꯥꯎꯟ ꯔꯥꯎꯟ ꯔꯥꯎꯟ ꯆꯠꯀꯥꯗꯕꯗꯣ ꯃꯅꯤꯡ ꯂꯣꯝꯗ ꯆꯠꯀꯥꯅꯦꯕꯀꯣ ꯑꯗꯣ ꯋꯥꯠ ꯃꯅꯨꯡꯗ ꯆꯠꯄ ꯇꯥꯔꯒꯗꯤ ꯅꯣꯏ ꯂꯥꯛꯑꯒ ꯑꯗꯨꯝ ꯀꯛꯄ ꯌꯥꯕ
ꯎꯝ ꯅꯨꯡꯉꯥꯏꯔꯦꯍꯦ ꯅꯪ ꯂꯩꯕꯒꯤ ꯑꯁ ꯏꯀꯣꯝ ꯀꯣꯝꯔꯤꯈꯩ ꯏꯀꯣꯝ ꯀꯣꯝꯈ꯭ꯔꯦꯕ
ꯌꯔꯦꯗꯥ ꯇꯠꯇꯨ ꯑꯇꯨ ꯈꯛꯇꯕꯨ ꯏꯀꯣꯝ ꯀꯣꯝꯈ꯭ꯔꯦ ꯀꯥꯏꯅꯥ ꯏꯀꯥꯏꯗ ꯑꯗꯨꯃꯥꯏꯅ ꯍꯥꯏꯔꯛꯀꯥꯅꯨꯗ
ꯑꯦ ꯑꯁꯦꯡꯕ ꯍꯥꯏꯕꯅꯤ ꯀꯔꯤꯔꯣ ꯏꯀꯥꯏ ꯑꯈꯣꯏ ꯑꯈꯣꯏ ꯏꯆꯦ ꯏꯕꯥꯅꯤꯗ ꯍꯥꯏꯔꯒ ꯂꯩꯕꯅꯦ ꯑꯁ ꯅꯪꯁꯦ ꯌꯥꯝ ꯐꯩꯀꯣ ꯃꯤ ꯑꯇꯣꯞꯄꯒ ꯇꯧꯗꯦꯒꯣ ꯍꯥꯏꯗꯤ ꯄꯥꯈꯪ ꯄꯥꯈꯪꯅ ꯇꯧꯒꯗꯕ ꯇꯧꯗꯦ ꯂꯩꯩꯁꯥꯕꯤꯒꯣꯏꯅ ꯎꯝ ꯇꯧꯋꯦ ꯍꯥꯏ ꯑꯐꯕꯔꯣꯝꯗ ꯍꯥꯏꯕꯀꯣ ꯅꯨꯄꯤꯔꯨꯝꯅ ꯇꯧꯋꯦ ꯍꯥꯏꯕꯗꯣ
ꯑꯗꯨꯃꯥꯏ ꯍꯥꯏꯒꯅꯨꯗ
ꯅꯨꯡꯉꯥꯏ ꯅꯨꯡꯉꯥꯏꯀꯣ ꯍꯥꯏ
ꯏꯀꯥꯏꯅꯦ
ꯋꯥ ꯉꯥꯡꯕ ꯍꯩꯗꯕꯩ ꯆꯩꯔꯦ ꯍꯥꯏꯔꯔꯣꯏ
ꯋꯥ ꯉꯥꯡꯕ ꯍꯩꯇꯕꯩ
ꯁꯦꯔꯥꯟ ꯇꯨꯔꯥ ꯃꯨꯛ
ꯑꯥ ꯅꯣꯛꯅꯤꯡꯉꯦꯍꯦ
ꯑꯥ ꯀꯔꯤ ꯏꯟꯖꯥꯡꯅꯣ ꯑꯩ ꯁꯪ ꯃꯄꯥꯟꯗ ꯁꯨꯝ ꯆꯠꯂꯤꯌꯦ
ꯑꯩ ꯑꯈꯣꯏꯒꯤ ꯀꯩ ꯍꯦꯟꯖꯥꯡꯅꯣ ꯑꯈꯣꯏ ꯑ ꯈꯥꯃꯦꯟ ꯑꯁꯤꯟꯕꯅꯦ
ꯎꯝ
ꯅꯍꯥꯛ ꯉꯁꯥꯏ ꯑꯩꯅ ꯁꯛꯀꯪ ꯍꯥꯏꯕꯗꯣ ꯂꯩꯔꯤꯉꯩꯗ ꯂꯥꯛꯑꯣ ꯁꯛꯈꯪꯅꯦ ꯑꯂꯨꯅꯦ
ꯍꯣ ꯍꯣꯏ ꯆꯥꯎ ꯆꯥꯎ ꯑꯍꯥꯎꯕꯅꯦ ꯈꯥꯃꯦꯟꯁꯤꯟꯗ ꯁꯥ ꯌꯥꯏꯕ ꯍꯥꯞꯄꯗꯤ ꯐꯥ ꯑꯍꯥꯎ ꯍꯥꯎꯔꯅꯤ
ꯍꯣꯏ ꯑꯍꯥꯎꯕꯅꯦ
ꯑꯦ ꯌꯥꯝ ꯌꯥꯝ ꯆꯥꯎꯀꯣ ꯌꯥꯝ ꯌꯥꯝ ꯆꯥꯎꯀꯣ ꯅꯪ ꯍꯟꯗꯛ ꯁꯤꯗ ꯂꯩꯔꯤꯉꯩꯗꯅꯦ ꯅꯁꯥꯗꯣ ꯅ ꯅꯣꯏ ꯅꯣꯏ ꯊꯣꯛꯅꯕ ꯇꯧꯔꯣ
ꯑꯁ ꯅꯣꯏ ꯊꯣꯛꯄ ꯌꯥꯏꯗꯦ ꯁꯛꯇꯥ ꯁꯛ ꯊꯤꯃꯟꯗꯅ ꯃꯤꯡꯁꯦꯟꯐꯥꯎ ꯌꯦꯡꯗ꯭ꯔꯦ ꯑꯩ ꯑꯩ ꯏꯃꯥꯅ ꯉꯁꯥꯏꯗꯣ ꯏꯃꯥꯗ ꯐꯣꯟ ꯇꯧꯋꯦꯕ ꯐꯣꯟ ꯇꯧꯔꯒ ꯚꯤꯗꯤꯑꯣ ꯀꯣꯜ ꯇꯧꯕ ꯏꯆꯥꯅꯨꯄꯤ ꯂꯩꯌꯦꯕ ꯑꯗꯨꯗ ꯑꯩꯅ ꯚꯤꯗꯤꯑꯣ ꯀꯣꯜ ꯇꯧꯔꯛꯑꯣ ꯍꯥꯏꯔꯒ ꯇꯧꯕ ꯏꯃꯥꯗ ꯏꯃꯥ ꯑꯩ ꯑꯩ ꯀꯃꯥꯏ ꯇꯧꯒꯦ ꯅꯣꯏꯕ꯭ꯔꯥ ꯀꯪꯕ꯭ꯔꯥ ꯌꯦꯡꯉꯣ ꯍꯥꯏꯕ ꯏꯃꯥꯅ ꯀꯪꯕꯒꯨꯝ ꯇꯧꯋꯦ ꯍꯥꯏꯕ ꯀꯪꯗꯗꯤ ꯑꯁ ꯃꯁꯥ ꯑꯩꯒꯤ ꯁꯛꯇꯣ ꯌꯥꯗ꯭ꯔꯦ ꯊꯤꯃꯟꯅ ꯌꯨꯝꯗ ꯂꯩꯔꯤꯀꯥꯟꯗꯅꯦ ꯐꯖꯕꯅꯦ ꯍꯧꯖꯤꯛꯇꯤ ꯌꯥꯝ ꯊꯤꯒ꯭ꯔꯦꯅ ꯍꯥꯏꯕ
ꯅꯪ ꯅꯪ ꯍꯟꯗꯛ ꯀꯌꯥ ꯇꯨꯝ ꯇꯨꯝꯕꯁꯦ ꯈꯔ ꯋꯥꯠꯄ ꯑꯣꯏꯔꯝꯒꯅꯤ
ꯇꯨꯝꯕꯁꯄ ꯋꯥꯞꯄꯩ ꯈꯪꯗꯦ ꯊꯤꯅꯤꯡꯕꯩ ꯑꯣꯏꯔꯝꯅꯤ ꯑꯥ ꯑꯐꯥꯕ ꯑꯥ ꯐꯥꯖꯕ ꯃꯔꯛꯇꯥ ꯂꯩꯕꯩ ꯊꯤꯕ ꯌꯨꯝꯗꯗꯤ ꯑꯩꯅꯥ ꯌꯨꯝꯗꯗꯤ ꯑꯩꯅ ꯐꯖꯔꯦꯕ
ꯏꯊꯟꯇ ꯑꯣꯏꯕꯩ ꯃꯤꯡꯁꯦꯟ ꯌꯦꯡꯉꯁꯧ ꯑꯗꯨꯝ ꯐꯥꯖꯩꯌꯦꯕꯀꯣ ꯑꯗꯥ
ꯀꯅꯥꯅ ꯊꯤꯏ ꯍꯥꯏꯕꯅꯣꯕ ꯅꯣꯏ ꯅꯣꯏꯅꯤꯅꯦ ꯐꯖꯩ ꯅꯣꯏ ꯅꯣꯏꯅꯤꯅꯦ ꯑꯩꯈꯣꯏ ꯈꯨꯟꯒꯤ ꯍꯥꯏꯒꯗ ꯑꯩꯈꯣꯏ ꯂꯩꯀꯥꯏꯒꯤ ꯍꯥꯏꯒꯗꯔ ꯁꯛ ꯐꯖꯩꯅ ꯂꯩꯁꯥꯕꯤ ꯁꯛ ꯐꯥꯖꯩꯅ ꯋꯥ ꯋꯥ ꯂꯥꯎꯔꯤꯁꯦ ꯅꯣꯏꯅꯤꯅꯦ
ꯁꯦꯁ ꯁꯦꯁ ꯁꯦꯁ ꯋꯥꯔꯤꯗꯤ ꯃꯤ ꯃꯤ ꯁꯨꯝꯕꯒꯁꯦ ꯌꯥꯝ ꯍꯩꯒꯣ ꯑꯦ
ꯅꯠꯇꯦꯗ ꯃꯤ ꯌꯥꯝ ꯐꯩꯌꯦ ꯃꯤ ꯀꯩꯅꯣ ꯇꯧꯋꯤꯁꯤꯗ ꯁꯛꯁꯨ ꯐꯥꯖꯩꯌꯦ ꯃꯤ ꯅꯨꯄꯤꯒꯤ ꯒꯨꯟꯁꯨ ꯆꯦꯜꯂꯤ ꯃꯤꯁꯨ ꯐꯩꯌꯤ ꯀꯩ ꯍꯥꯏꯁꯤꯔ ꯂꯥꯏ ꯂꯥꯏ ꯅꯤꯡꯕꯩꯔꯣꯝꯁꯨ ꯀꯩꯅꯣ ꯑꯗꯨꯝ ꯀꯩ ꯍꯥꯏꯁꯤꯔꯥ ꯐꯥꯖꯅ ꯆꯠꯂꯤ ꯀꯣ ꯌꯥꯝ ꯐꯩꯗ ꯅꯣꯏꯗꯤ ꯂꯣꯏ ꯐꯔꯦꯗ ꯅꯨꯄꯤꯒꯤ ꯒꯨꯟ ꯍꯥꯏꯕꯗꯣ ꯂꯣꯏꯅ ꯌꯥꯎꯔꯦꯕ
ꯌꯦꯁ ꯊꯦꯡꯀ꯭ꯌꯨ ꯊꯦꯡꯀ꯭ꯌꯨ ꯅꯪꯅ ꯍꯥꯏꯗꯤ ꯑꯩꯉꯣꯟꯗ ꯂꯣꯏ ꯂꯩꯔꯦ
ꯑꯁꯦꯡꯕꯅꯦ ꯂꯣꯏ ꯂꯣꯏ ꯂꯩꯔꯦꯕ ꯀꯅꯥꯅ ꯊꯤꯌꯦ ꯑꯗꯨ ꯑꯗꯥ ꯍꯥꯏ ꯃꯤꯗꯣ ꯑꯩ ꯇꯧꯒꯦꯁꯦ ꯑꯗꯨꯒꯀꯣ ꯑꯩ ꯑꯗꯨ ꯑꯩ ꯀꯩꯅꯣꯝ ꯍꯥꯏꯅꯤꯡꯉꯦꯕ ꯍꯥꯏꯅꯤꯡꯉꯦ ꯍꯥꯏꯗꯤ ꯅꯪ ꯅꯁꯥꯗꯣ
ꯑꯥ
ꯈꯔ ꯅꯣꯏ ꯅꯣꯏꯊꯣꯛꯅꯕ ꯅꯣꯏꯍꯜꯂꯣ ꯍꯥꯏꯕ ꯈꯔ ꯅꯣꯏꯊꯣꯛꯑꯒꯗꯤ ꯍꯧꯖꯤꯛ ꯐꯥꯖꯔꯒ ꯂꯩꯕꯗꯣ ꯑꯗꯨꯗꯒꯤ ꯍꯦꯟꯅ ꯐꯥꯖꯒꯅꯤ ꯍꯥꯏꯕꯅꯤꯗ
ꯅꯣꯏꯅꯕ ꯀꯃꯥꯏꯅ ꯇꯧꯁꯤꯒꯦ ꯑꯗꯨꯗꯤ
ꯅꯣꯏꯅꯕꯔꯣ
ꯑꯩ ꯑꯩꯗꯣ ꯅꯣꯏ ꯑꯗꯨꯗꯣ ꯌꯥꯝ ꯌꯥꯝ ꯂꯨꯕꯅꯦ ꯍꯥꯏꯗꯤꯀꯣ ꯋꯦꯠ ꯍꯟꯊꯕꯁꯦ ꯁꯦ ꯌꯥꯝ ꯏꯂꯥꯏ ꯂꯥꯏꯅ ꯍꯟꯊꯛꯌꯦꯕ ꯑꯗꯨꯒ ꯀꯥꯈꯠꯄꯗꯤ ꯌꯥꯝ
ꯑꯗꯨꯗꯤ ꯃꯤ ꯃꯤ ꯏꯁ ꯅꯪ ꯅꯪ ꯌꯥꯝ ꯑꯣꯟꯅꯔꯦ ꯃꯤ ꯑꯩꯈꯣꯏꯗꯤꯀꯣ ꯅꯣꯏ ꯃꯩꯁꯦ ꯋꯦꯠ ꯑꯍꯟ ꯍꯦꯟꯒꯠꯄꯩꯗꯤ ꯌꯥꯝ ꯂꯥꯛꯌꯦꯕ ꯍꯟꯊꯕꯒꯤꯗꯨꯅ ꯈꯔ ꯀꯩꯅꯣ ꯂꯨꯕ ꯍꯥꯏꯇꯥꯔꯦ ꯑꯗꯣ ꯅꯪꯁꯦ ꯑꯁ ꯑꯁꯦꯡꯕꯅꯦ ꯆꯥꯛ ꯌꯥꯝ ꯌꯥꯝ ꯆꯥꯎ ꯀꯣ ꯆꯥꯛ ꯌꯥꯝ ꯌꯥꯝ ꯆꯥꯎ ꯇꯨꯝꯕꯁꯨ ꯌꯥꯝ ꯌꯥꯝ ꯇꯨꯝꯃꯨ ꯇꯨꯝꯕ ꯋꯥꯠꯀꯅꯨ ꯆꯥꯛꯇꯨ ꯆꯥꯒꯗꯤ ꯅꯁꯥꯗꯣ ꯅꯣꯏꯔꯗꯤ ꯅꯁꯥꯗꯣ ꯅꯣꯏꯔꯒꯗꯤꯀꯣ ꯀꯔꯤ ꯍꯥꯏꯁꯤꯔꯥ ꯃꯤ ꯌꯦꯡꯕꯗ ꯀꯩ ꯍꯥꯏꯁꯤꯔꯥ ꯑꯦꯇ꯭ꯔꯦꯛꯁꯟ ꯑꯗꯨꯝ ꯂꯩꯅꯦꯕ ꯑꯗꯨ ꯅꯁꯥꯗꯨ ꯅꯣꯏꯔꯒꯗꯤꯀꯣ
ꯑꯗꯨ ꯇꯔꯗꯤ ꯑꯩ ꯑꯉꯥꯡ ꯄꯥꯝꯃ ꯁꯤ ꯑꯉꯥꯡ ꯌꯦꯡꯁꯤꯜꯂꯔꯣꯏ ꯇꯨꯝꯕꯒ ꯆꯥꯕꯒ ꯈꯛꯇ ꯇꯧꯔꯒꯦ
ꯑꯗ ꯅꯣꯏꯁꯦ ꯑꯗꯨꯝ ꯀꯪꯉꯦ ꯍꯣꯏ ꯑꯉꯥꯡ ꯑꯣꯏꯔꯤꯉꯩ ꯑꯗꯨ ꯑꯗꯨꯝ ꯀꯪꯉꯦꯕꯀꯣ ꯅꯣꯏ ꯀ ꯆꯥꯛ ꯈꯤꯇꯪ ꯈꯤꯇꯪ ꯆꯥꯕ ꯑꯣꯏꯔꯝꯃꯅꯤꯅꯦ
ꯆꯥꯛꯇꯤ ꯑꯁ ꯗꯃꯥ ꯆꯥ ꯏꯕꯨꯡꯉꯣ
ꯑꯦ ꯗꯃꯥ ꯗꯃꯥ ꯆꯥꯗꯕꯩꯅꯤ ꯆꯥꯛ ꯌꯥꯝ ꯌꯥꯝ ꯆꯥꯗꯕꯩꯅꯤ
ꯑꯩꯉꯣꯟꯗ ꯍꯥꯏꯔꯤꯅꯦ ꯏꯃꯥꯈꯣꯏꯅ ꯆꯥꯕꯗꯤ ꯆꯥꯕ ꯊꯣꯛꯇꯤ ꯊꯣꯛꯇꯕ ꯑꯦꯛꯁꯟ ꯑꯦꯛꯁꯟ ꯊꯣꯛꯂꯛꯇꯕ
ꯑꯁ ꯊꯥ ꯑꯃꯃꯨꯛ ꯑꯩꯒ ꯂꯩꯃꯤꯟꯅꯔꯗꯤ ꯑꯗꯨꯝ ꯅꯣꯏꯅꯤ ꯅꯣꯏ ꯆꯥꯛ ꯆꯥꯕ ꯋꯥꯠꯂꯤꯗ ꯈꯪꯉꯤ ꯅꯣꯏ ꯅꯁꯥꯒꯤꯗꯤ ꯆꯥꯛ ꯆꯥꯛ ꯌꯥꯝ ꯆꯥꯏ ꯈꯜꯂꯦꯕꯀꯣ ꯑꯗꯨꯗꯒꯤ ꯑꯩꯈꯣꯏ ꯆꯥꯕꯒꯤ ꯁꯔꯨꯛꯇꯨ ꯌꯥꯝ ꯍꯟꯊꯩꯑꯦꯕ ꯈꯪꯉꯦꯕ
ꯑꯗꯣ ꯑꯩ ꯍꯟꯗꯛꯁꯦ ꯀꯩꯅꯣꯗꯤ ꯇꯧꯕ ꯃꯥꯜꯂꯦ ꯄꯨꯛ ꯄꯨꯛ ꯅꯣꯏꯈꯠꯄ ꯍꯧꯔꯦ ꯄꯨꯛꯊꯣꯛꯄ ꯍꯧꯔꯦ ꯄꯨꯛꯇ ꯍꯧꯔꯦ ꯑꯩ
ꯋꯥꯛꯀꯤꯡ ꯈꯔ ꯈꯔ ꯆꯠꯇꯗꯤ ꯌꯥꯗ꯭ꯔꯦ
ꯄꯨꯛ ꯍꯥꯟꯅꯀꯣ ꯃꯤ ꯅꯣꯏꯈꯠꯄꯁꯦ ꯄꯨꯛꯇꯒꯤ ꯍꯥꯟꯂꯦ ꯍꯥꯏꯌꯦ ꯅꯣꯏ ꯈꯠꯇꯧ ꯃꯥꯜꯂꯦ ꯑꯗꯨꯗꯤ ꯎꯝ ꯄꯨꯛꯇꯒꯤ ꯍꯧꯕꯅꯤ ꯍꯥꯏꯌꯦ ꯄꯨꯛꯇ ꯍꯧꯔꯕ ꯑꯗꯨꯝ ꯅꯣꯏ ꯅꯣꯏ ꯅꯣꯏꯈꯔꯥꯅꯤ ꯍꯥꯏꯌꯦ
ꯑꯩꯁꯨ ꯍꯥꯟꯅ ꯌꯥꯝ ꯅꯣꯏꯔꯝꯕꯅꯦ ꯄꯨꯛꯁꯦ ꯈꯔ ꯍꯟꯗꯛ ꯈꯔ ꯍꯟꯗꯛ ꯌꯥꯝꯅ ꯆꯥꯔꯁꯨꯅꯦ ꯍꯥꯏꯕ ꯀꯩꯅꯣ ꯇꯧꯗ꯭ꯔꯦꯗ ꯃꯃꯥꯡꯗ ꯃꯤꯅ ꯍꯥꯏꯗꯣ ꯈꯪꯕ꯭ꯔꯥ ꯃꯩꯒꯨꯂꯨꯗꯣ ꯑꯩ ꯑꯗꯨꯗ ꯁꯥ ꯀꯛꯄꯒꯤ ꯁꯥ ꯀ ꯑꯩꯈꯣꯏ ꯀꯩꯅꯣꯗꯨꯗ ꯂꯦꯞꯄꯒ ꯂꯩꯕ ꯃꯥꯅ ꯑ ꯁꯣꯝꯗꯒꯤ ꯌꯦꯡꯉꯛꯄꯗꯨꯗ